ꯎꯝ
ꯄꯨꯂꯣ
ꯑꯗꯣ
ꯑ ꯎꯝ
ꯅ ꯁꯦꯅꯤ ꯃꯗꯤ
ꯑꯗꯨꯝ ꯄꯣꯊꯥꯔꯝꯕꯅꯤꯗ ꯀꯩꯗꯧꯔꯤꯅꯣ ꯅꯪꯗꯤ
ꯎꯝ ꯎ ꯊꯝ
ꯑ
ꯄꯩꯁ ꯇ
ꯇꯏ ꯊꯥꯡ ꯊꯣꯡꯉꯕ
ꯎꯝ ꯃꯃ ꯅ ꯊ ꯋꯥꯗ ꯉꯁꯤ
ꯑ ꯀꯔꯤ ꯃꯊꯦꯟ ꯊꯣꯡꯗꯕ
ꯎꯝ ꯎꯝ
ꯎꯝ ꯈꯔꯤ ꯈꯔꯤ ꯇꯧꯔꯔꯤ ꯀꯩꯗꯪꯅ ꯑꯗꯨꯗꯤ ꯊꯕꯛ ꯇꯧꯔꯤꯒꯦꯕ
ꯍꯥꯏꯗꯤ ꯌꯗ ꯑꯗꯨꯝ ꯂꯩꯅꯤ ꯎꯝ ꯉꯥꯟꯗꯦ ꯀ ꯀꯃ ꯀꯦ
ꯑꯗ ꯀꯩꯅꯣꯗ ꯂꯩ ꯀꯣꯆꯤꯡ ꯁꯦꯟꯇꯔꯗ ꯂꯩꯌꯦ ꯍꯜꯂꯣ
ꯑꯩ ꯌ
ꯇꯥꯗ꯭ꯔ
ꯑꯣ ꯍꯣꯏ ꯇꯖꯦ
ꯀꯣꯆꯤꯡ ꯁꯦꯟꯇꯔ ꯗꯨ ꯂꯩ ꯏꯗ
ꯎ
ꯅꯣꯡ ꯆꯨꯗꯕ꯭ꯔ
ꯎꯝ ꯎꯚꯥꯏ ꯐꯥꯕ꯭ꯔꯣ
ꯍꯥꯥ
ꯑꯥ ꯎ ꯅꯪꯗꯣ ꯑꯩ ꯐꯖꯅ ꯇ ꯍꯗ
ꯅꯪꯒꯤꯅꯦ ꯅꯨꯡꯉꯥꯏꯇꯕ꯭ꯔꯥ ꯑꯩꯒꯤꯅ ꯅꯨꯡꯉꯥꯏꯇꯕ꯭ꯔꯥ ꯅꯪꯒꯤꯅ ꯅꯨꯡꯉꯥꯏꯇꯕ꯭ꯔꯥ
ꯑꯩꯅ ꯑꯩꯅ ꯃꯦꯗ
ꯑꯩꯅ ꯅꯪꯅ ꯉꯥꯡꯕꯗꯤ ꯑꯩꯅ ꯁꯦꯡꯅ ꯇꯥꯕ
ꯑꯣ
ꯌꯥꯝ ꯄꯤꯛꯅ ꯇꯥꯕ ꯍꯥꯏꯕ ꯇꯥꯔꯦ
ꯅ ꯇꯥꯏꯌꯦ ꯍꯥꯏꯗꯤꯌꯦ ꯑ
ꯅ ꯀ꯭ꯂꯥꯁ ꯀꯌꯥ ꯇꯃꯒꯦ
ꯍ ꯇꯌꯥꯄ꯭ꯔꯅꯦ
ꯑꯥ ꯃꯈꯥ ꯇꯥꯕꯗꯤ ꯀꯥꯏ ꯇꯝꯃꯦꯅꯣ
ꯍ ꯇꯝꯗ꯭ꯔꯗ
ꯎꯝ ꯌꯨꯝꯗ ꯂꯩꯔꯦ ꯑꯗꯨꯝ
ꯑꯣ ꯍꯣꯏ ꯎꯝ
ꯌꯨꯝꯗ ꯂꯩꯕꯗꯣ ꯀꯩꯁꯨꯝ ꯇꯧꯗꯕ꯭ꯔꯥ ꯍꯥꯏꯁꯦ
ꯎ ꯀꯥꯏꯅ ꯑꯣꯖꯥ ꯃꯁꯥ ꯇ
ꯑ ꯐꯥꯏ ꯂꯩꯦ ꯈꯔꯦ ꯀꯌꯥ ꯏꯟꯀꯝ ꯂꯥꯛꯄ
ꯑ ꯇꯉꯗ
ꯑ
ꯌꯥꯔꯦ ꯀꯩꯅꯣ ꯈꯖꯤꯛꯇꯪ ꯐꯪꯕ ꯑꯣꯏꯔꯁꯨ ꯌꯨꯝꯗ ꯐꯤ ꯂꯩꯇꯕꯅꯤꯅ
ꯅꯪ ꯀꯔꯤ ꯏ ꯊ ꯀ ꯇꯕ ꯂꯩꯦꯗꯦ
ꯑꯩ ꯀꯣꯆꯤꯡ ꯁꯦꯟꯇꯔꯗ ꯂꯩꯌꯦ
ꯎꯝ
ꯅꯨꯡꯉꯥꯏꯔꯤꯕ ꯅꯠꯇ꯭ꯔꯥ
ꯂꯔꯣ
ꯔꯨꯝꯂꯕꯕ ꯅꯅꯨꯡꯂꯥꯏ ꯆꯗꯤ ꯅꯠꯇ꯭ꯔꯥ
ꯃꯥ ꯃꯥꯅꯦ ꯑꯗꯨ ꯑꯣꯏꯔꯁꯨꯀꯣ ꯑꯩꯈꯣꯏꯗꯗꯤ ꯁꯤ ꯅꯣꯡ ꯗꯨꯝ ꯆꯨꯕꯒꯤ ꯂꯩꯕ ꯅꯨꯡꯉꯥꯏꯗꯣꯏꯔ
ꯑꯣ ꯂꯧ ꯂꯤꯡꯕꯗꯤ ꯍꯧꯔꯝꯃꯅꯤ
ꯌꯥꯎꯒꯨꯝꯕꯁꯨ ꯂꯩꯗꯕ
ꯎꯝ ꯑꯗꯨ ꯗꯦꯔꯟ ꯍꯧꯒ ꯀꯣ ꯅꯣꯡ ꯑꯗꯨꯝ ꯆꯨꯕꯅꯦ ꯃꯣꯏ ꯉꯁꯤꯁꯨ
ꯑꯩꯈꯣꯏꯅ ꯅꯣꯡ ꯆꯨꯕ ꯉꯥꯏꯕ ꯁꯥꯃꯟꯕꯒꯤ ꯉꯁꯤꯕꯨꯗꯤ ꯑꯌꯨꯛ ꯑꯗꯨꯋꯥꯏꯗ ꯅꯣꯡ ꯆꯨꯔꯝꯃꯦ ꯍꯧꯖꯤꯛꯄꯨꯗꯤ ꯃꯝ ꯃꯝꯃꯦ ꯀꯟꯅ ꯆꯨꯔꯀꯦ ꯆꯨꯔꯛꯑꯣꯏꯗꯔ ꯈꯪꯗꯦ
ꯑꯥ
ꯅꯣꯡ ꯑꯗꯨꯝ ꯆꯨꯕꯒꯤ ꯃꯥꯏꯁꯨ ꯑꯃꯨꯛꯀ ꯔꯤꯒꯨꯂꯔ ꯑꯣꯏꯗꯕ ꯑꯗꯨꯒꯤ ꯑꯁ ꯇꯜꯂꯦꯗ
ꯅꯣꯏ ꯂꯩꯕꯁꯦ ꯆꯤꯡꯗ ꯂꯩꯕ꯭ꯔꯥ ꯂꯩꯕ꯭ꯔꯥ
ꯆꯤꯡꯗꯅꯦ
ꯑꯣ ꯅꯦꯠꯋꯥꯛꯇꯤ ꯅꯨꯡꯉꯥꯏꯕ꯭ꯔꯥ
ꯅꯦꯠꯋꯥꯛꯇꯤ ꯐꯥꯏ ꯖꯤ ꯆꯤꯡꯉꯦ
ꯑꯣ
ꯐꯥꯏ ꯖꯤ ꯎꯝ ꯆꯤꯡꯑꯦ ꯖꯤꯑꯣꯗꯤ ꯆꯤꯡꯗꯦ
ꯑ ꯅꯣꯡꯗꯣ ꯇꯠ ꯇꯠ ꯇꯥꯔꯗꯤ ꯃꯩꯒꯤꯗꯤ ꯅꯨꯡꯉꯥꯏꯔꯔꯣꯏ
ꯍꯣꯏ ꯅꯨꯡꯉꯥꯏꯇꯦ ꯍꯧꯖꯤꯛꯇꯤ ꯋꯥꯀꯥꯞ ꯃꯇꯝꯅꯤꯅ ꯀꯣ ꯑꯣ ꯑ ꯃꯩ ꯃꯨꯠꯄꯁꯦ ꯅꯨꯡꯉꯥꯏꯇꯕꯅꯦ
ꯅꯪꯁꯨ ꯑꯗꯨꯝ ꯌꯦꯡꯕ꯭ꯔꯥ ꯋꯥꯔꯜ ꯀꯞꯀꯨꯝꯕ
ꯑꯣ ꯃꯔꯛ ꯃꯔꯛ ꯌꯦꯡꯑꯦ
ꯑꯣ ꯉꯔꯥꯡꯗꯨ ꯕ꯭ꯔꯥꯖꯤꯜ ꯒ ꯖꯥꯄꯥꯟꯒ ꯁꯥꯟꯅꯕꯗꯨ
ꯍꯣꯏꯅꯦ ꯉꯔꯥꯡꯗꯤ ꯅꯨꯡꯉꯥꯏꯇꯦꯍꯦ
ꯑꯩꯁꯨ ꯖꯄꯥꯟ ꯑꯣꯏꯕꯒꯤꯀꯣ
ꯃꯥꯅꯦ ꯑꯗꯨꯅꯦ ꯑꯩꯁꯨꯦ ꯆꯥꯞꯃꯅꯩꯌꯦ
ꯅꯨꯃꯤꯠ ꯑꯅꯤ ꯈꯛꯇ ꯂꯥꯏꯕꯗꯨꯗ ꯑꯁ ꯒꯣꯜ ꯑꯃ ꯆꯥꯟꯈꯤꯕꯗꯣ
ꯑꯥ
ꯑꯍꯥꯟꯕ ꯆꯟꯕ ꯀꯥꯟꯗ ꯏꯊꯟ ꯌꯦꯡꯕꯅꯤꯅꯦ ꯂꯥꯎꯔꯦ ꯊꯟꯗ ꯆꯪꯉꯦ ꯍꯥꯏꯔꯒ ꯑꯗꯨꯒꯗꯤ ꯀꯩꯅꯣ ꯇꯧꯕ꯭ꯔꯥ ꯈꯟꯗꯦ ꯅꯨꯡꯉꯥꯏꯅ ꯇꯕꯅ ꯂꯣꯏꯔꯦ
ꯎꯝ
ꯉꯁꯤꯒꯗꯤ ꯌꯦꯡꯗꯣꯏꯔ ꯅꯪ
ꯈꯪꯗꯦ ꯉꯁꯤꯁꯦ ꯀꯅꯥ ꯀꯅꯥ ꯂꯩꯕ꯭ꯔꯥ ꯈꯪꯗꯦ ꯑꯩꯁꯨ
ꯉꯁꯤꯒꯤꯗꯨ ꯅꯣꯔꯋꯦ ꯂꯥꯏꯕꯒꯨꯝ ꯇꯧꯋꯦ ꯇꯦꯟ ꯊꯥꯔꯇꯤꯗ
ꯑꯣ ꯌꯦꯡꯕ ꯌꯥꯏ ꯇꯦꯟ ꯊꯥꯔꯇꯤꯗ ꯑꯣꯏꯔꯗꯤ
ꯎꯝ
ꯊꯦꯡꯅ ꯌꯦꯡꯕ ꯉꯝꯗꯦ ꯑꯌꯨꯛꯇ ꯍꯧꯒꯠꯄ ꯉꯝꯗꯦꯕ
ꯍꯣꯏ ꯑꯩꯈꯣꯏꯁꯨꯅꯦ ꯑꯣ ꯑꯃꯨꯛꯀ ꯍꯧꯔꯦꯕ ꯍꯌꯦꯡꯗꯒꯤ ꯍꯧꯔꯅꯤꯕ ꯑꯩꯈꯣꯏ
ꯑꯣ
ꯃꯥꯟꯗꯗ
ꯊꯕꯛ ꯂꯩꯇꯗ꯭ꯔꯤ ꯐꯕꯀꯣ ꯊꯕꯛ ꯂꯩꯕꯅꯤꯅ ꯊꯦꯡꯅ ꯇꯣꯡꯕꯁꯨ ꯌꯥꯗꯦ ꯉꯟꯅ ꯍꯧꯒ ꯇꯧꯁꯨ ꯌꯥꯗꯦ ꯇꯨꯝꯁꯤ ꯐꯪꯗ꯭ꯔꯗꯤ ꯑꯃꯨꯛ ꯋꯥꯏꯗꯅ
ꯑꯝ
ꯑꯗꯨꯅꯦ
ꯎꯝ ꯣꯒꯜ ꯐ ꯆ ꯇ ꯍꯗꯅꯤꯗꯨ ꯑꯣ ꯑꯃꯃꯨ ꯀꯠꯇ ꯇꯅꯣ ꯍ
ꯈꯥꯁ ꯊ ꯀꯦ ꯆꯅꯣꯕ
ꯎꯝ ꯍꯥꯏꯣ
ꯑꯥꯎ
ꯀꯒꯅꯤ ꯍꯥꯏ ꯇ
ꯑꯣ ꯌꯥꯏꯅꯦ ꯑꯗꯨ
ꯌꯥꯝ ꯃꯕꯅꯦꯗꯣ ꯑ ꯑ ꯁꯤꯅꯥꯕꯨꯁ ꯋꯥ ꯋꯥꯕꯅꯦ ꯍꯥꯏ
ꯃꯥꯕꯅꯦ
ꯎꯝ
ꯑꯗꯨꯕꯨ ꯌꯨꯝꯗ ꯐ꯭ꯔꯤꯅ ꯂꯩꯗꯧꯁꯨꯇꯦ ꯑꯗꯨꯒꯨꯝꯕ ꯑꯃ ꯇꯧꯍꯧꯕꯅꯤꯗꯤ ꯅꯨꯡꯉꯥꯏꯗꯅ ꯍꯥꯏꯕꯗꯤ ꯌꯨꯝꯗꯁꯨ ꯗꯤꯄꯦꯟ ꯑꯗꯨꯝ ꯇꯧꯗ꯭ꯔꯦꯗꯅ
ꯎꯝ ꯑꯩꯈꯣꯏꯁꯦ ꯌꯥꯝꯟꯅ ꯆꯥꯡꯅꯩ ꯑꯗꯨꯒꯤ ꯑꯁ ꯑꯃꯨꯛꯀ ꯇꯥꯟꯕ ꯍꯧꯔꯕꯅꯦ
ꯅꯪ ꯂꯥꯏꯔꯤꯛ ꯃꯈꯥ ꯇꯝꯊꯥꯕ ꯌꯥꯗ꯭ꯔꯣ ꯑꯦꯠꯂꯤꯁ ꯒꯦꯖꯨꯦꯁꯟ ꯂꯣꯏꯁꯤꯟꯕ ꯌꯥꯗ꯭ꯔꯅꯦ
ꯑ ꯀꯣꯂꯦꯖꯄꯨꯗꯤ ꯑꯦꯗꯃꯤꯁꯟꯕꯨꯗꯤ ꯇꯧꯈ꯭ꯔꯦꯕꯣ ꯗꯨꯒꯒꯥꯗꯤ ꯑꯣꯏꯗꯕ ꯑꯗꯨꯒꯤ
ꯑꯣ ꯑꯣ ꯑꯣ
ꯑꯣꯏꯅꯗꯤ ꯄꯣꯠꯇꯨꯗ ꯇꯥꯟꯕ ꯑꯗꯨꯒꯤ
ꯅꯣꯡꯒꯨꯝꯕ ꯆ ꯆꯨꯔꯛꯄ ꯃꯇꯝꯅꯤ ꯆꯥꯅꯤꯡꯗ꯭ꯔꯕꯅꯤꯅ ꯅꯨꯡꯉ ꯇꯥꯕꯅ
ꯎꯝ ꯑꯩꯈꯣꯏꯗꯤ ꯌꯨꯝꯗꯒꯤ ꯕꯖꯥꯔ ꯌꯥꯝ ꯂꯥꯞꯄꯅꯦ ꯎꯝ ꯅꯪ ꯀꯔꯤ ꯇꯤꯝꯗ ꯁꯞꯄꯣꯔꯠ ꯇꯧꯔꯤꯔꯤꯕꯣ ꯁꯤ ꯋꯥꯔꯜ ꯀꯞꯁꯤꯗ
ꯆꯔꯝꯕ
ꯑꯔꯖꯦꯟꯇꯤꯅꯥꯔ ꯅꯠꯇ꯭ꯔꯒ ꯄꯣꯣꯔꯇꯨꯒꯜ
ꯍꯝ ꯍꯝ
ꯇꯩꯗꯅꯥ
ꯑꯩꯈꯣꯏꯗꯤ ꯀꯅꯥ ꯑꯣꯏꯅꯤ ꯍꯅꯨꯕꯗ ꯇꯧꯗ꯭ꯔꯗꯤ ꯀꯅꯥꯗ ꯇꯧꯒꯦꯅꯤ
ꯗꯤꯁꯤ ꯇꯗꯥꯅ
ꯍꯟꯅꯨꯕꯗꯅꯦ ꯍꯟꯅꯨꯕꯗ ꯉꯝꯒꯦꯔꯥ ꯉꯝꯂꯣꯏꯗ꯭ꯔꯥ ꯈꯪꯗꯦ
ꯃꯠꯇꯀꯜ꯭ꯔꯣꯅꯪ
ꯑꯗꯨꯅꯤꯅꯦ ꯉꯝꯒꯦ ꯉꯝꯃꯣꯏꯗ ꯈꯪꯒꯦ
ꯑꯩꯗꯤ ꯑꯅꯤꯅꯦ ꯑꯔꯖꯦꯟꯇꯤꯅꯥꯒꯗꯨ ꯄꯣꯔꯇꯨꯒꯜꯗꯨ
ꯎꯝ
ꯎꯁꯨ ꯄꯣꯠꯇꯦ
ꯆꯂꯦ ꯀꯅꯥ ꯑꯣꯏꯋꯗꯧꯖꯥꯅꯣ ꯈꯪꯒꯦꯅꯦ ꯇꯧꯖ
ꯎꯝ
ꯂꯣꯏꯅ ꯌꯦꯡꯕ ꯅꯠꯇꯕꯅꯤꯅꯀꯣ ꯍꯥꯏꯕꯁꯨ ꯉꯝꯗꯕ
ꯁꯤ ꯊꯗ ꯃꯗꯔ ꯍꯥꯏꯗꯤ
ꯎꯝ ꯑꯩꯁꯨ ꯑꯗꯨꯝ ꯈꯪꯉꯦ ꯍꯥꯏꯕꯗꯤ ꯃꯣꯏꯁꯨ ꯃꯣꯏ ꯃꯆꯤꯟꯁꯨ ꯑꯗꯨꯝ ꯀꯩꯅꯣ ꯃꯥꯟꯅꯗꯕꯅꯤꯅꯀꯣ
ꯎꯝ
ꯑꯗꯨꯅ ꯑꯍ ꯅꯣꯏꯔꯨꯝꯗꯤ ꯃꯝꯃꯝꯈ꯭ꯔꯒꯅꯤꯅꯦ꯫
ꯎꯝ ꯍꯪꯖꯥꯡ ꯊꯣꯡꯑꯕꯣ꯫
ꯊꯣꯡꯗ꯭ꯔꯤ ꯑꯈꫭꯏꯗꯤ ꯋꯥꯠꯂꯤ꯫
ꯎꯝ
ꯌꯨꯝꯅ ꯂꯩꯕ ꯑꯣꯏꯔꯗꯤ ꯑꯗꯨꯝ ꯉꯟꯅ ꯆꯥꯌꯦꯕ꯫
ꯎꯝ
ꯌꯨꯝꯗꯗꯤ ꯐꯥꯏꯚ ꯊꯥꯔꯇꯤ ꯑꯗꯨꯋꯥꯏꯗ ꯑꯗꯨꯝ ꯆꯥꯛ ꯆꯥꯔꯦ꯫
ꯑꫭ ꯑꯗꯨꯅꯦ꯫
ꯅꯅꯦ ꯅꯆꯤꯟ ꯅꯥꯎ ꯀꯌꯥꯔꯣ꯫
ꯑꯩꯇꯤꯟ ꯏꯕꯨꯡ ꯑꯍꯨꯝ
ꯑ ꯥ ꯑꯥ ꯑ ꯍꯥ ꯅ ꯃꯉꯥ ꯅꯠꯆꯦꯒꯅ ꯇꯔꯨꯛꯔꯥ꯫
ꯍꯣꯏ꯫
ꯑꯗꯨ ꯃꯌꯨꯃ ꯃꯀꯩ ꯄꯥꯟꯅ ꯈꯕ꯭ꯔꯥ꯫
ꯄꯥꯟꯗ꯭ꯔꯤꯗ꯫
ꯑꫭ
ꯅꯨꯄꯥ ꯑꯃꯒꯤ ꯄꯥꯂꯦ
ꯅꫭꯏ ꯑꯗꯨꯗꯒꯦ ꯕꯖꯥꯔ ꯐꯥꯎꯕꯨ ꯀꯌꯥꯝ ꯂꯥꯞꯅꯒꯦ꯫
ꯑꯈꯣꯏꯁꯦ ꯒꯨꯝꯕ ꯆꯠꯂꯤ꯫
ꯍꯥꯥ
ꯌꯨꯝꯗꯒꯤ ꯕꯖꯥꯔ ꯐꯥꯎ ꯍꯥꯏꯕ꯭ꯔꫭ꯫
ꯑꯥꯎ꯫
ꯎꯝ ꯊꯔꯇꯤ ꯒꯨꯝꯕꯥ ꯆꯠꯂꯦ꯫
ꯑꯣ
ꯂꯝꯕꯤꯁꯨ ꯐꯠꯇꯕꯒꯤꯀꫭ ꯑꯈꯣꯏꯗꯗꯤ ꯑꯣꯇꯣꯒꯨꯝꯕꯁꯨ ꯆꯦꯟꯗꯦ ꯑꯈꯣꯏ꯫ ꯒꯤ ꯂꯝꯕꯤꯁꯦ꯫
ꯑꯥꯎ
ꯑꯗꯨꯅꯦ꯫